ꯎꯝ ꯎꯝ ꯂꯣꯏꯔꯕꯣ ꯇꯥꯏꯌꯦ ꯇꯥꯏꯌꯦ꯫
ꯑꯁ ꯅꯪꯒꯤ ꯃꯈꯣꯡꯁꯦ ꯑꯥ ꯗꯩ ꯅꯠ
ꯍꯨꯝ ꯍꯨꯝ ꯂꯣꯏꯔꯕꯣ
ꯍꯣꯏ ꯐꯖꯅ ꯉꯥꯡꯉꯣ ꯀꯔꯤꯔꯣ ꯅꯪꯁꯦ
ꯉꯥꯡꯉꯤꯁꯤꯗꯤ꯫
ꯍ ꯐꯖꯅ ꯇꯥꯗꯦ꯫ ꯀꯪꯍꯜꯂꯣ ꯀꯔꯤꯔꯣ
ꯎꯝ ꯍꯨꯝ ꯑꯁ
ꯇꯥꯕ꯭ꯔꯣ
ꯇꯥꯏ ꯇꯥꯔꯦ
ꯆꯧꯕꯒ ꯑꯥꯗ ꯆꯪꯈ꯭ꯔꯦ꯫
ꯑꯁ ꯍꯧꯖꯤꯛꯇꯤ꯫
ꯍꯧꯖꯤꯛꯁꯨ ꯆꯞ ꯃꯥꯅꯕꯅꯤ꯫
ꯌꯥꯔꯦꯗ꯫
ꯑꯁ ꯀꯔꯤꯔꯣ ꯅꯪꯒꯤꯁꯦ꯫
ꯌꯦꯉꯛꯀꯦꯀꯣ
ꯀꯩ ꯇꯥꯎꯔꯒ ꯂꯩꯕ꯭ꯔꯣ ꯅꯣꯏ ꯇꯥꯕ꯭ꯔꯣ
ꯎꯝ ꯍꯨꯝ
ꯅꯪꯒꯤ ꯃꯈꯣꯡꯁꯦ ꯀꯔꯤꯒꯤꯔꯣ ꯇꯥꯕ꯭ꯔꯣ
ꯇꯥꯔꯕꯣ
ꯇꯥꯗꯦ
ꯇꯥꯗꯦ
ꯍꯣꯏ ꯑꯥꯗ ꯑ ꯐꯖꯅ ꯉꯥꯡꯒꯔ ꯉꯥꯡꯕꯒꯨꯝ ꯇꯥꯏꯌꯦ
ꯎꯝ ꯑꯗꯨꯗꯤ ꯆꯥꯕ ꯂꯣꯏꯔꯝꯅꯤꯅ
ꯍꯣꯏꯅꯦ
ꯍꯥꯎꯕꯔꯣ
ꯎꯪ ꯎꯝ ꯍꯨꯝ ꯍꯣꯏ ꯂꯣꯏꯕ ꯉꯝꯗ꯭ꯔꯦ ꯑꯩ
ꯀꯩꯒꯤ
ꯄꯥꯃꯟꯕꯒꯤ
ꯏꯁꯤ ꯏꯁ ꯍꯥꯎꯔꯗꯤ ꯆꯥꯗꯝꯅꯦ
ꯑꯁ ꯃꯤꯅ ꯎꯜꯇꯥꯗ ꯍꯥꯏꯔꯒ ꯅꯪꯁꯨ ꯀꯩꯔꯣ꯫
ꯁꯥ ꯃꯟꯕꯒꯤ ꯍꯥꯏꯕ꯭ꯔꯣ
ꯍꯣꯏ
ꯑꯦ ꯅꯪ ꯃꯣꯔꯣꯛ ꯆꯥꯕ ꯍꯩꯇ꯭ꯔꯣ?
ꯑ ꯑꯥ ꯌꯥꯝꯗꯤ ꯆꯥꯗꯦ ꯑꯗꯨ ꯑꯣꯏꯔꯁꯨ ꯆꯕꯨꯗꯤ ꯆꯥꯕꯅꯤꯗ꯫ ꯍꯤꯍꯤ
ꯍꯨꯝ ꯑꯗꯨ ꯆꯥꯕꯅ ꯐꯔꯦ ꯀꯩꯅꯣ
ꯍꯦ ꯍꯦ ꯍꯦ ꯈꯪꯗꯦꯗ ꯑꯗꯨꯅ ꯐꯥꯕ꯭ꯔꯣ꯫
ꯐꯩꯌꯦ ꯐꯩꯌꯦ꯫
ꯐꯩ ꯐꯩꯌꯦ ꯎꯞ ꯁꯥꯏꯌꯦ ꯏꯁꯤꯡ ꯑꯁꯥꯕ ꯊꯛꯄꯒꯤ꯫
ꯎꯝ ꯁꯤ ꯑ ꯐ꯭ꯔꯥꯏ ꯔꯥꯏꯁ ꯃꯣꯔꯣ ꯑꯁꯥꯕ ꯆꯥꯔꯒ ꯑꯃꯨꯛ ꯏꯁꯤꯡ ꯑꯁꯥꯕ ꯊꯛꯄ꯫
ꯍꯣꯏ ꯀꯔꯤ
ꯈꯪꯗꯦ
ꯈꯪꯗꯕꯅ ꯍꯦꯟꯅ ꯐꯩꯌꯦ ꯂꯣꯏꯅꯃꯛ ꯈꯪꯪꯔꯗꯤ ꯑꯁ ꯌꯥꯗꯦ
ꯀꯩꯒꯤ
ꯍꯥꯥ
ꯀꯔꯤꯒꯤ ꯌꯥꯗꯕꯅꯣ
ꯑꯩ ꯌꯥꯗ ꯄꯃꯤ ꯌꯥꯂꯤꯌꯦ
ꯀ
ꯅꯪꯅ ꯈꯪꯗꯕꯒꯤꯅꯦ
ꯃꯩꯁꯨ ꯃꯨꯠꯈ꯭ꯔꯦ
ꯎꯝ
ꯕꯣꯏꯉꯒ ꯇꯧꯔꯒ
ꯣ ꯑꯦ ꯣꯜ ꯍꯥꯏꯌꯦꯦ ꯃꯥꯏ ꯂꯩ ꯂꯩꯇ꯭ꯔꯗꯤ ꯕꯣ ꯌꯦꯡꯕꯟ ꯂꯩꯇꯕ꯭ꯔꯣ
ꯐꯣꯟꯗꯗꯤ ꯌꯦꯡꯕ ꯌꯥꯏ ꯑꯗꯨꯕꯨ ꯅꯦꯠꯁꯦ ꯀꯣꯟꯅꯔꯣꯏꯗꯅ
ꯑ ꯑꯣ ꯑꯣ
ꯋꯥꯏꯐꯥꯏ ꯂꯩꯕꯅꯤ ꯋꯥꯏꯐꯥꯏꯗꯅ ꯌꯦꯡꯕꯗꯨ ꯐꯠꯇ꯭ꯔꯣ
ꯑꯣꯏ
ꯑꯗꯨꯅꯤꯗ
ꯑ ꯈꯪꯈ꯭ꯔꯦꯗ
ꯍꯣꯔꯦꯟꯗ ꯃꯨꯛ ꯂꯥꯛꯇꯧ ꯃꯥꯂꯦꯗ
ꯑꯥ
ꯉꯟꯅ ꯉꯟꯅ ꯇꯨꯝꯃꯒ ꯑꯂꯥꯝ ꯊꯝꯃꯒ ꯕꯣꯜ ꯌꯦꯡꯗꯧꯅꯤ
ꯍꯣꯏ ꯗꯨꯕꯩ ꯅꯠꯇ
ꯄꯨꯡ ꯑꯅꯤ ꯃꯈꯥꯏꯗꯅꯦꯦꯝꯕ ꯂꯩꯕꯅ
ꯑꯣ
ꯎꯝ ꯅꯗꯤ ꯌꯦꯟꯗ꯭ꯔꯣ
ꯎꯝꯝ ꯍꯗꯦ
ꯀꯩꯒꯤ
ꯏꯟꯇ꯭ꯔꯦꯁ ꯂꯩꯛꯇ ꯗꯦ
ꯌꯦꯡꯕ ꯌꯥꯏꯅ
ꯑꯗꯨ ꯑꯣꯏꯔꯁꯨ ꯌꯦꯡꯅꯤꯡꯗꯦ
ꯏꯕꯥꯅꯤꯖꯁꯔ
ꯗꯣꯔꯤꯗꯤ ꯌꯥꯏ
ꯅꯨꯡꯉꯥꯏꯅ ꯐꯝꯃꯔꯒ ꯆꯤꯞꯀꯨꯝꯕ ꯆꯥꯔꯒ ꯌꯦꯡꯒꯗꯕꯅꯤ
ꯑ
ꯑꯩ ꯅꯣꯡꯁꯦ ꯕꯖꯥ ꯃꯪꯉꯤꯍꯦ
ꯎꯝ ꯑꯩꯗꯤ ꯉꯁꯥꯏꯅꯨꯡꯗ ꯁꯅꯥꯕꯨꯅꯤ
ꯑꯩꯁꯨꯦ ꯅꯣꯡ ꯉꯁꯥꯏ ꯅꯣꯡꯃꯗ ꯁꯅꯥꯏꯅꯦ
ꯑ ꯑꯁꯦꯡꯕ꯭ꯔꯥ
ꯎꯝ
ꯎꯝ
ꯀꯨꯝꯁꯤꯒꯤ ꯑꯍꯥꯟꯕꯅꯤ
ꯎꯝ
ꯅꯣꯡ ꯃꯔꯛꯇ ꯅꯪ ꯌꯥꯔꯗꯤ ꯑꯃꯨꯛ ꯍꯦꯟꯅ ꯅꯨꯡꯉꯥꯏꯒꯗꯧꯕ
ꯎ ꯃꯤꯡꯗꯨ
ꯎꯝ
ꯌꯥꯝ ꯐꯩꯌꯦꯍꯦ ꯃꯤꯗꯤ꯫
ꯋꯥꯈꯜꯗ ꯑꯥ ꯌꯧꯔꯦꯕ ꯅꯪꯉꯣꯟꯗ ꯌꯧꯒꯔꯦꯕ꯫
ꯆꯠ ꯆ ꯆ ꯐ ꯔꯦ ꯍꯦ ꯍꯦ
ꯍꯜꯂꯧ ꯍꯥꯏꯔꯒ ꯍꯜꯂꯧ ꯍꯜꯂꯧ ꯍꯥꯏꯔꯒ ꯌꯥꯗ꯭ꯔꯦ꯫
ꯍꯥ ꯅꯆꯤꯡ ꯊꯤꯒꯅꯨ꯫ ꯆꯠ ꯆꯠ ꯆ ꯑꯩꯉꯣꯟ ꯉꯣꯟꯗ ꯌꯥꯎꯗꯦ ꯂꯝꯕꯤꯗ ꯃꯥꯟꯈ꯭ꯔꯕ ꯃꯥꯂꯦ꯫
ꯂꯩꯐꯝ ꯈꯪꯗꯅ ꯀꯣꯌꯊꯤ ꯊꯤꯔꯒ ꯂꯩꯔꯤꯕꯅꯤ ꯍꯧꯖꯤꯐꯥꯎ꯫
ꯑ ꯑꯥ ꯑ
ꯍꯜꯂꯧ ꯍꯥꯏ ꯌꯥꯗ꯭ꯔꯦꯅꯦ꯫
ꯎꯪ ꯇꯥꯝꯅ ꯍꯂꯈꯔꯣ ꯍꯥꯏꯌꯣ ꯑꯗꯨꯗꯤ ꯑꯩ ꯍꯜꯂꯛꯈꯤꯅꯤꯗ ꯌꯥꯒꯅꯤ꯫ ꯌꯥꯖꯅꯤ ꯑꯩꯉꯣꯟꯗꯗꯤ ꯄꯥꯛ ꯌꯥꯎꯔꯣꯏꯕ ꯑꯩ
ꯊꯤꯕ ꯐꯪꯉꯗꯤ ꯅꯪ ꯄꯨꯔ ꯅꯪ ꯂꯥꯀꯅꯤꯀꯣ꯫
ꯌꯨꯆꯥ
ꯁꯦꯡꯕꯅꯤ ꯅꯪꯕꯨ ꯑꯩꯁꯨ ꯀꯣꯢꯆꯦꯟ ꯆꯦꯂ ꯂꯩꯔꯕꯅꯤ ꯅꯪꯕꯨ꯫
ꯏ
ꯀꯥꯏꯗ꯭ꯔꯣ ꯀꯥꯏꯗ꯭ꯔꯣ
ꯍꯏ
ꯈꯔꯥ ꯆꯦꯁ ꯈꯔ ꯆꯦꯁꯤꯟꯖꯧꯀꯣ ꯐꯥꯕ ꯂꯥꯛꯀꯅꯤꯀꯣ꯫
ꯑꯧ ꯌꯥꯔꯣꯏ
ꯀꯅꯥꯅꯥ
ꯑꯩꯅ
ꯅꯪꯅ ꯌꯥꯗ꯭ꯔꯁꯨ ꯑꯩꯅ ꯌꯥꯅꯕ ꯇꯧꯒꯅꯤ꯫
ꯏ ꯑꯗꯨ ꯑꯣꯏꯔꯁꯨ ꯅꯪ ꯑꯩꯕꯨ ꯊꯤꯔꯁꯨ ꯐꯪꯪꯔꯣꯏ꯫
ꯐꯪꯒꯅꯤ ꯅꯪ ꯖꯒꯥꯗ ꯂꯩꯐꯝꯗꯣ ꯑꯥꯗꯒꯤ ꯌꯦꯡꯗꯣꯔꯤꯅꯦ
ꯑꯥꯗꯒꯤꯔꯣ
ꯎꯝ ꯑꯥ ꯃꯊꯛꯇꯒꯤ꯫ ꯃꯊꯛꯇꯒꯤ ꯁꯝꯃꯒ ꯌꯦꯡꯗꯣꯏꯅꯤ꯫
ꯇꯥ ꯌꯥꯔꯦ꯫
ꯍꯤ ꯑ
ꯐꯪꯔꯣꯏ ꯅꯪ
ꯐꯪꯒꯅꯤ ꯐꯪꯒꯅꯤ꯫
ꯐꯪꯔꯣꯏ ꯐꯪꯔꯣꯏ꯫
ꯁꯨꯝ ꯐꯪꯗ꯭ꯔꯗꯤ ꯑꯩ ꯅꯨꯄꯥ ꯅꯠꯇꯔꯦ꯫
ꯑꯆꯥ ꯑꯩ ꯑꯥ ꯊꯤꯕ ꯆꯠꯂꯣ ꯀꯣ ꯑꯗꯨꯗꯤ꯫ ꯑꯗꯨꯒ ꯐꯪꯈ꯭ꯔꯗꯤ ꯅꯪ ꯅꯨꯄꯤ ꯑꯣꯏꯈ꯭ꯔꯦ꯫
ꯐꯌꯦꯡ ꯊꯤꯕ ꯂꯥꯛꯀꯦ꯫
ꯑꯥꯎ
ꯑꯦꯝ ꯕꯤ ꯁꯤ ꯃꯅꯥꯛꯇ ꯂꯣꯌ ꯀꯩꯅꯣ ꯑꯗꯨꯋꯥꯏꯗ ꯑꯗꯨ ꯑ ꯖꯒꯥ ꯖꯨꯠꯂꯤ ꯌꯦꯡꯉꯗꯃꯤ
ꯑꯧ ꯌꯥꯎ ꯑꯣ
ꯌꯦꯉꯗꯃꯤ
ꯍꯑꯥ
ꯂꯣꯠꯄ ꯂꯣꯟꯅ ꯂꯣꯠꯂꯁꯨ ꯂꯣꯠꯄ ꯉꯝꯃꯔꯣꯏ꯫
ꯑꯦ ꯌꯥꯝ ꯍꯥꯏꯕꯅꯤ ꯑꯥꯏꯗꯨꯃꯥꯅ ꯇꯧꯕꯗꯨ꯫
ꯌꯥꯝ ꯍꯩꯕꯅꯤ ꯌꯥꯝ ꯁꯤꯡꯕꯅꯤ ꯀꯣ ꯑꯩꯗꯤ꯫ ꯄꯥ ꯑꯄꯥꯝ ꯑꯄꯥꯝꯕ ꯂꯩꯗꯤ ꯑꯗꯨꯝ ꯂꯥꯛꯀꯅꯤ꯫
ꯆꯥ ꯀꯤꯈ꯭ꯔꯦ ꯑꯩꯗꯤ ꯍꯧꯖꯤꯛꯇꯤ ꯀꯤꯕ ꯍꯧꯎꯈ꯭ꯔꯦ
ꯀꯤꯒꯅꯨ ꯀꯤꯒꯅ ꯑꯩ ꯀꯩꯁꯨ ꯇꯧꯕꯤꯔꯣꯏꯅꯣ ꯅꯉꯣꯟ ꯅꯪꯕꯨ ꯀꯩꯁꯨ ꯇꯧꯕꯤꯔꯣꯏ
ꯀꯅꯥꯅ ꯊꯥꯖꯗꯦꯀꯣ ꯍꯧꯖꯤꯛꯀꯥꯟ ꯃꯤꯁꯤꯡꯁꯦ
ꯏ ꯌꯥꯔꯦꯗꯥ
ꯌꯥꯔꯦꯗ ꯌꯥꯗꯦ
ꯍꯧꯖꯤꯛꯀꯥꯟ ꯀꯥꯡꯁꯤꯡ ꯅꯨꯄꯥꯁꯤꯡꯗꯤ
ꯅꯨꯄꯥ ꯆꯤꯡꯈꯠꯇ ꯍꯥꯏꯇꯦ ꯀꯩꯅꯣ
ꯍꯧꯖꯤꯛꯀꯥꯟꯁꯤ ꯍꯥꯏꯔꯤ ꯅꯨꯄꯥ ꯉꯥꯛꯇꯅꯤ ꯅꯪ ꯅꯣꯏꯅ ꯅꯨꯄꯤꯁꯤꯡꯅ ꯍꯥꯏꯔꯤ ꯅꯨꯄꯥꯕꯨ ꯍꯥꯏꯕꯅꯤ
ꯅꯠꯇꯦ ꯍꯧꯖꯤꯛꯀꯥꯟ ꯍꯥꯏꯕꯁꯦ ꯅꯨꯄꯤꯁꯨ ꯅꯨꯄꯥꯁꯨ ꯆꯞ ꯃꯥꯟꯅꯕꯅꯦ
ꯑꯁ ꯆꯞ ꯃꯥꯟꯅꯕꯗꯤ ꯆꯞ ꯃꯥꯟꯅꯩ ꯑꯗꯨꯕꯨ ꯅꯨꯄꯥꯅ ꯍꯦꯜꯂꯦ ꯑꯗꯨꯅ
ꯍꯣꯏ ꯑꯁ ꯅꯨꯄꯤꯁꯨ ꯍꯤꯡꯕꯅꯤ ꯈꯪꯗꯦ ꯆꯞ ꯃꯥꯟꯅꯕꯅꯦ ꯑꯩꯒꯤꯗꯃꯛꯇꯗꯤ
ꯎ ꯍꯎ ꯁꯤꯟꯅꯕ ꯃꯤꯌꯥ
ꯄꯤꯁꯨ ꯊꯥꯖꯕ ꯉꯝꯗ꯭ꯔꯦ
ꯅꯣꯠ ꯁꯤꯟꯅꯕ ꯃꯤ ꯌꯥꯝ ꯂꯩꯔꯤꯗꯅ ꯑꯗꯨꯗꯒꯤꯅꯦ ꯇ
ꯍꯥꯥ
ꯅꯨꯄꯥ ꯍꯧꯖꯤꯛ ꯅꯨꯄꯥꯁꯤꯡ ꯍꯧꯖꯤꯛꯀꯥꯟ ꯉꯣꯁꯤꯟꯅꯕ ꯌꯥꯝ ꯂꯩꯗꯅ
ꯑꯥ
ꯄꯤꯇꯩꯒꯤ ꯅꯨꯅꯤ ꯇꯥꯡ ꯅꯤꯁꯥ ꯆꯥꯕ ꯈꯣꯠꯄ ꯌꯥꯝ ꯂꯩꯗꯅ
ꯎꯝ
ꯅꯪꯗꯤ ꯅꯤꯁꯥ ꯆꯥꯕ꯭ꯔꯣ
ꯈꯥ
ꯅꯪ ꯅꯤꯁꯥ ꯆꯥꯕ꯭ꯔꯣ
ꯅꯤꯁꯥꯗꯤ ꯀꯔꯤꯔꯣꯇꯁꯤ ꯌꯦꯠ ꯀꯗꯥ ꯏ ꯑꯗꯨꯒ ꯀꯔꯤꯔꯣ ꯀꯔꯤꯒꯤꯗ ꯃꯥꯏꯅ ꯍꯪꯕ꯭ꯔꯣ ꯑꯗꯨ ꯑꯗꯨ ꯑꯗꯨꯒꯤ ꯃꯤꯁꯤꯡ ꯃꯪꯕ꯭ꯔꯣ ꯑꯩꯁꯦ ꯑꯗꯨ ꯑꯗꯨꯈꯏ ꯆꯥꯕ ꯃꯤꯡ ꯃꯥꯡꯕ꯭ꯔꯣ
ꯃꯥꯟꯗꯦ ꯃꯥꯟꯗꯦ ꯃꯥꯟꯗ꯭ꯔꯁꯨ ꯍꯧꯖꯤꯛꯀꯥꯟꯗꯦ
ꯍꯪ꯭ꯔꯣ ꯑꯠꯆꯥ
ꯍꯧꯖꯤꯛꯀꯥꯟꯗꯤ ꯂꯂꯣꯟ ꯍꯧꯖꯤꯛꯀꯥꯟꯗꯤ ꯂꯂꯣꯟꯣꯟ ꯆꯥꯔꯒ ꯂꯩꯕꯗꯣ
ꯑꯦ ꯑꯩꯒꯤꯠ ꯊꯃꯣꯏ ꯑꯩꯒꯤ ꯊꯃꯣꯏ ꯅꯥꯔꯦ ꯍꯧꯖꯤꯛꯇꯤ
ꯑꯩꯒꯤ ꯊꯃꯣꯏ ꯇꯨꯈꯥꯏꯈ꯭ꯔꯦ ꯅꯪꯅ
ꯍꯧꯖꯤꯛꯇꯤ ꯂꯣꯟ ꯂꯣꯟꯅ ꯆꯥꯔꯒ ꯂꯩꯕꯗ
ꯆꯥꯛ
ꯑꯗꯨꯗꯒꯤꯅꯤꯗ ꯆꯥꯒꯅꯨꯀ ꯑꯩ ꯐꯥꯎ ꯆꯥꯔꯗꯤꯒ ꯑꯗꯨꯒꯨꯝꯕꯗꯣ
ꯏ ꯅꯪꯁꯤꯠ ꯆꯥꯗꯕ꯭ꯔꯥ
ꯏꯁ ꯑꯗꯨꯒꯨꯝꯕ ꯆꯥꯗꯤꯌꯦ
ꯏ ꯈ ꯊꯖꯗꯦ
ꯑꯁꯦꯡꯕꯅꯤ ꯈꯣꯏ ꯄꯗꯤ ꯑꯩꯈꯣꯏ ꯏꯃꯨꯡꯗ ꯑꯗꯨꯒꯨꯝꯕ ꯆꯥꯕ ꯃꯤ ꯂꯩꯇꯦ
ꯑ ꯑꯗꯨꯗꯤ ꯌꯥꯝ ꯐꯔꯦꯅꯦ ꯑꯗꯨꯃꯥꯏꯩꯅ ꯂꯩꯕ ꯃꯤꯁ ꯅꯨꯄꯥꯁꯤꯡꯁꯦ ꯅꯨꯄꯥꯁꯤꯡꯁꯦ ꯗꯥꯏꯅꯦꯁꯔ ꯊꯤꯕ ꯃꯥꯡꯈ꯭ꯔꯦ
ꯗꯤ ꯐꯣ ꯆꯥꯗꯤꯒ ꯑꯩ
ꯎꯝ ꯑꯩꯗꯤ ꯑꯗꯨꯗꯤ ꯇꯦꯁ ꯇꯧꯈ꯭ꯔꯦ
ꯎꯝ ꯑꯩ ꯇꯦꯕꯁꯨ ꯇꯧꯋꯦ ꯑꯗꯨꯕꯨ ꯑꯩ ꯆꯥꯗꯔ꯭ꯦ ꯆꯥ ꯍꯦ ꯑꯗꯨ ꯆꯥꯔꯗꯤꯀꯣ
ꯑꯥ
ꯑꯩꯁꯦ ꯀꯩꯅꯣ ꯆꯦꯁꯇ
ꯑꯥ
ꯅꯥꯔꯤꯕ
ꯑꯣ ꯍꯣꯏ ꯑꯗꯨ ꯀꯔꯤ ꯍꯥꯏꯁꯤꯔꯥ ꯑꯗꯨꯒꯤ ꯁ꯭ꯋꯥꯂꯣ ꯇꯧꯕꯗꯣ ꯎꯝ ꯀꯔꯤ ꯍꯥꯏꯁꯤꯔꯥ ꯌꯥꯝ ꯅꯨꯡꯉꯏꯑꯦꯕ
ꯎꯝ
ꯑꯩꯈꯣꯏꯅ ꯕ꯭ꯔꯤꯠ ꯇꯧꯕꯗꯣ ꯋꯥꯏꯑꯦꯀꯣ ꯑꯗꯨ ꯆꯥꯔꯗꯤ
ꯎꯝ ꯎꯝ ꯎꯝ ꯄꯜꯂꯦ ꯑꯗꯨꯒꯤ ꯑꯩ ꯍꯟꯗꯛꯀꯨꯝꯕ ꯆꯥꯗꯦꯕ
ꯑ ꯌꯥꯝ ꯐꯔꯦ ꯅꯪ ꯑꯗꯨ ꯆꯥꯗ꯭ꯔꯤꯗꯤ ꯑꯁ ꯗꯥꯏꯅꯣꯁꯣꯔ ꯑꯃ ꯐꯪꯈ꯭ꯔꯦ ꯍꯥ ꯉꯁꯤꯗꯤ ꯑꯩ
ꯐꯪꯒꯅꯤ ꯑꯩꯈꯣꯏ ꯑꯩꯈꯣꯏ ꯈꯨꯟꯗ ꯂꯥꯛꯑꯒ
ꯐꯪꯕ ꯉꯝꯈꯔꯦ
ꯆꯥꯕꯗꯤ
ꯍꯥ
ꯃꯤ ꯍꯧꯖꯤꯛ ꯀꯥꯟꯗꯤ ꯅꯨꯄꯤꯁꯤꯡꯁꯨ ꯆꯥꯕ ꯈꯣꯠꯄ ꯂꯩꯗꯅ
ꯍꯣꯏ
ꯑꯗꯨꯒꯤꯅꯤꯗ
ꯑꯩꯗꯤ ꯌꯨ ꯊꯛꯀꯦ ꯇꯧꯕꯅꯤ
ꯍꯠ ꯀꯔꯤ ꯌꯣꯒꯣ ꯁꯩ ꯆꯥꯅꯤ ꯅꯪ
ꯑꯥ
ꯀꯩ ꯇꯧꯕ ꯌꯥꯏꯅ ꯄꯨꯡꯇꯧ ꯇꯧꯅꯨꯀꯣ
ꯑꯦ ꯌꯥꯕꯅꯤ ꯀꯩꯅꯣ
ꯑꯩ ꯂꯩꯔꯤꯀꯣ ꯅꯪ ꯅꯥꯛꯇ ꯆꯥꯎꯅ ꯂꯦꯞꯂ